ꯍꯜꯂꯣ ꯍꯣꯏ ꯉꯁꯥꯏ ꯇꯧꯔꯝꯕ꯭ꯔꯥꯅ ꯑꯣ ꯈꯪꯗꯦ ꯑꯗꯨꯗꯤ ꯑꯩ ꯍꯥꯟꯅ ꯅꯪꯒꯤ ꯅꯃꯥꯟꯅꯕ ꯍꯥꯏꯌꯦ ꯆꯨꯒ꯭ꯔꯥ ꯃ ꯇꯧꯔ ꯑꯦ ꯑꯗꯨꯗ ꯅꯕꯥꯅꯤ ꯂꯩꯃꯤꯟꯅꯕ꯭ꯔꯥ ꯅꯠꯇ꯭ꯔꯒ ꯀꯃꯥꯏꯅ ꯈꯪꯅꯕ꯭ꯔꯥ
ꯂꯩꯃꯤꯅꯗꯦ ꯏꯕꯥꯅꯤ ꯅꯍꯥꯟ ꯑꯩꯈꯣꯏꯁꯦ ꯀꯩꯅꯣꯃ ꯀ꯭ꯂꯥꯁꯃꯦꯠ ꯑꯣꯏꯔꯝꯕ ꯃꯥꯁꯇꯔꯗ
ꯑꯣ ꯑꯩꯗꯤ ꯅꯕꯥꯅꯤ ꯂꯩꯃꯤꯕ꯭ꯔꯥ ꯍꯥꯏꯅ ꯈꯟꯕ ꯍꯧꯖꯤꯛꯗꯤ ꯀꯥꯏ ꯂꯩ ꯂꯩꯒꯦ
ꯑꯩꯅ ꯒꯨꯍꯥꯇꯤꯗ ꯃꯥꯅ ꯁꯤꯂꯣꯡꯗ ꯅꯪꯗꯦ
ꯑꯩ ꯃꯅꯤꯄꯨꯔ
ꯌꯥꯏ ꯌꯥꯏ ꯌꯨꯝ ꯌꯨꯝꯗ ꯂꯩꯅ ꯃꯅꯤꯄꯨꯔꯗ ꯍꯥꯏꯔꯗꯤ
ꯍꯥꯥ
ꯃꯅꯤꯄꯨꯔꯗ ꯂꯩꯌꯦ ꯍꯥꯏꯗꯤ ꯌꯨꯝꯗ ꯂꯩ ꯂꯩꯌꯦꯕ ꯅꯪꯁꯦ
ꯌꯨꯝꯗ ꯅꯠꯇꯦ ꯏꯝꯐꯥꯜꯗꯅꯦ
ꯑꯣ ꯅꯪ ꯀꯥꯏꯗꯒꯤꯔꯣ
ꯑꯩꯁꯦ ꯅꯅꯦꯗ ꯒꯤꯅꯦꯕꯥ ꯏꯝꯐꯥꯜꯗ ꯂꯛ ꯑꯥꯒꯥ ꯂꯩꯕꯥ
ꯑꯣ
ꯀꯩꯗꯎꯔꯤꯅꯣ ꯒꯋꯥꯍꯇꯤꯗ
ꯒꯨꯍꯥꯇꯤꯗ ꯑꯦꯛꯖꯝ ꯊꯥꯔꯤ
ꯑꯁ ꯑꯦꯛꯖꯥꯝ ꯊꯥꯕ ꯈꯛꯇꯅꯅꯦꯍꯦ ꯅꯣꯏꯁꯦ ꯑꯣꯐꯤꯁꯔ ꯈꯛꯇ ꯉꯥꯏꯔꯦꯅꯦ
ꯈꯜꯂꯗꯤ ꯐꯩꯗꯣ ꯈꯟꯗ꯭ꯔꯗꯤ ꯈꯪꯗ꯭ꯔꯦ
ꯈꯥꯟꯒꯅꯤꯗ ꯑꯥ
ꯎꯝ ꯅꯪꯗꯤ ꯀꯔꯤ ꯇꯧꯔꯤꯕ꯭ꯔꯣ
ꯑ ꯑꯩꯁꯦ ꯊꯕꯛ ꯊꯤꯔꯒ ꯂꯩꯅꯦ ꯅꯍꯥꯟ ꯊꯕꯛ ꯇꯧꯔꯝꯕꯅꯦꯕ ꯑꯗꯨ ꯊꯕꯛ ꯇꯣꯛꯑꯒ ꯊꯕꯛ ꯊꯤꯔꯒ ꯂꯩꯌꯦꯦ ꯉꯁꯤ ꯏꯟꯇꯔꯚꯤꯌꯨ ꯆꯠꯂꯦ ꯎꯝ ꯈꯪꯗꯦ ꯑꯗꯨꯝ ꯑꯣꯐꯤꯁꯀꯤ ꯑꯣꯏꯕ ꯃꯥꯜꯂꯦ ꯃꯣꯏꯁꯦ ꯀꯣꯜ ꯄꯥꯏꯅꯤꯉꯥꯏꯀꯣ ꯀꯁꯇꯃꯔꯒꯨꯝꯅ ꯁꯔꯚꯤꯁ ꯑꯗꯨꯃꯥꯏꯅ ꯀꯩꯅꯣ ꯇꯧꯅꯤꯉꯥꯏ ꯀ ꯍꯦꯟꯗꯧ ꯇꯥꯕꯅꯤ ꯃꯥ ꯑꯗꯨꯒꯤꯅꯦ ꯊꯕꯛ ꯊꯤꯕ ꯋꯥꯏꯗ
ꯅꯪ ꯀꯔꯝꯕ ꯕꯦꯛꯒ꯭ꯔꯥꯎꯟꯗꯒꯤ ꯂꯥꯛꯄ꯭ꯔꯣ
ꯑꯁꯨꯨ ꯀꯨꯃꯔ ꯅꯪꯁꯨ ꯗꯤ ꯑꯦꯝ ꯀꯣꯂꯦꯖ ꯇꯝꯕ꯭ꯔꯅ ꯍꯥꯟꯅ
ꯃꯅꯤꯄꯨꯔ ꯌꯨꯅꯤꯚꯔꯁꯤꯇꯤꯗ ꯃꯤꯝꯁꯇ
ꯑꯣ ꯅꯪꯒꯤ ꯐ꯭ꯔꯦꯟꯁꯤ ꯅꯃꯥꯟꯅꯕꯗꯤ ꯃꯥꯗꯤ ꯗꯒꯂꯇ ꯇꯧꯔꯛꯑꯦ ꯍꯥꯏꯕꯒꯤ
ꯎꯝ ꯃꯥ ꯃꯥ ꯂꯤꯇ ꯌꯥꯝꯗ ꯕꯤꯕꯤ ꯑꯦ ꯇꯔꯃꯅꯤ ꯃꯥꯅ
ꯑꯣ ꯏꯁꯃꯥꯗꯣ ꯑꯗꯨꯗꯤ ꯃꯆꯤꯟ ꯊꯤꯑꯅꯦ ꯉꯔꯥꯡꯗ ꯑꯥꯔꯠꯁꯇ ꯂꯧꯋꯦꯀ ꯍꯥꯏꯔꯛꯑꯦꯅꯦ
ꯃꯥ ꯃꯥꯁꯇꯔꯅꯦ ꯃꯥꯁꯇꯔꯗꯤ ꯃꯥ ꯄꯣꯂꯤꯇꯀꯦꯜ ꯁꯥꯏꯟꯁ ꯇꯧꯕ ꯃꯥꯂꯦ ꯃꯥ ꯏꯗꯣ
ꯑꯗꯨꯗꯤ ꯍꯥꯟꯅ ꯃꯥꯗꯣ ꯑꯩ ꯍꯪꯕ ꯀꯥꯟꯗ ꯗꯤ ꯑꯦꯝ ꯀꯣꯂꯦꯖ ꯆ ꯀꯥꯏ ꯍꯥꯏꯔꯦꯀꯣ ꯑꯣ ꯑꯗꯨꯗꯤ ꯑ ꯀꯔꯝꯕ ꯏꯁꯇ꯭ꯔꯤꯝꯅꯣ ꯍꯥꯏꯔꯒ ꯃꯥꯗ ꯑꯥꯔꯠꯁꯇꯅꯤ ꯍꯥꯏꯕ ꯑꯗꯨꯗꯤ ꯃꯆꯤꯟ ꯊꯏ ꯍꯥꯌꯕꯥ
ꯈꯪꯗ꯭ꯔꯦ ꯑꯗꯨꯗꯤ ꯑꯩꯅ ꯑꯩꯅ ꯁꯣꯏꯕ ꯃꯥꯜꯂꯦ
ꯃꯥꯅ ꯊꯕ ꯃꯥꯂ ꯃꯆꯤꯟꯗꯣ
ꯎꯝ ꯃꯥꯕꯤ ꯕꯤꯕꯤ ꯑꯦ ꯇꯧꯈꯤꯕꯅꯦ ꯑꯗꯨꯗꯤ ꯅꯪ ꯀꯔꯝꯕ ꯆꯍꯤꯗ ꯂꯣꯏꯁꯤꯟꯈꯤꯒꯦ ꯅꯪꯒꯤ ꯒ꯭ꯔꯦꯖꯨꯑꯦꯁꯟ
ꯑꯩ ꯇꯨ ꯊꯥꯎꯖꯟ ꯇ꯭ꯋꯦꯟꯇꯤ ꯇꯨꯗꯅꯦ
ꯑꯆꯥꯥ ꯑꯗꯤ ꯃꯅꯥꯏ ꯅ ꯦꯆꯇ
ꯑꯣ ꯇꯒꯤ ꯆ ꯋꯥꯔ ꯅꯡꯁꯨ
꯭ꯔꯦꯖꯨꯌꯦꯦꯁꯟꯗ ꯇ꯭ꯋꯦꯟꯇꯤ ꯇꯨꯗ
ꯎꯝ ꯃꯅꯦꯔꯦ ꯍ
ꯑꯗꯣ ꯍꯧꯖꯤꯛꯇꯤ ꯅꯪ ꯀꯔꯤ ꯇꯧꯔꯤꯕ ꯍꯧꯖꯤꯛ
ꯍꯧꯖꯤꯛꯁꯦ ꯋꯥꯔꯁꯤꯃꯤꯇ꯭ꯔꯤ ꯃꯅ ꯑꯥꯛꯗ ꯐꯔꯒꯜ ꯂꯏꯌꯦ
ꯃꯩꯇꯩꯂꯣꯟꯗꯤ ꯌꯥꯝ ꯁꯦꯡꯉꯦꯅꯦ ꯈꯔ ꯀꯨꯏꯔ ꯃꯥꯜꯂꯦ ꯅꯪ
ꯑ ꯀꯣꯏ ꯏꯗꯗ ꯑ ꯀꯨꯏꯗꯦ ꯀꯨꯏꯗꯦ ꯑꯩ ꯏꯝꯐꯥꯜ ꯂꯩꯕꯁꯦ ꯀꯨꯏꯗ꯭ꯔꯤꯌꯦ ꯍꯥꯏꯕꯗꯤ ꯒ꯭ꯔꯦꯖꯨꯋꯦꯁꯟꯗꯤ ꯍꯣꯏ ꯏꯝꯐꯥꯜꯗ ꯇꯝꯃꯦ ꯗꯤ ꯑꯦꯝ ꯀꯣꯂꯦꯖꯇ ꯑꯗꯨ ꯂꯣꯏꯔꯒ ꯈꯨꯟꯗ ꯂꯥꯛꯑꯦ ꯈꯨꯟ ꯍꯥꯏꯔꯤꯁꯦ ꯈꯄꯨꯝꯗꯤ ꯈꯥꯡꯉꯤꯀꯣ
ꯈ ꯈꯪꯉꯤ ꯈꯪꯉꯦ
ꯅ ꯆꯍꯤ ꯑꯃꯒꯨꯝꯕ ꯑꯩꯁꯦ ꯍꯣꯁꯇꯦꯜ ꯋꯥꯔꯗꯦꯟ ꯑꯣꯏꯔꯝꯃꯦ ꯑꯗꯨꯒ ꯑꯗꯨ ꯂꯣꯏꯔꯒ ꯆꯍꯤ ꯑꯅꯤꯅ ꯑꯣꯖꯥ ꯗꯣꯟꯕ ꯁ꯭ꯀꯣꯡꯗꯣꯀꯣꯡ ꯁ꯭ꯀꯨꯜꯗ ꯑꯃꯨꯛ ꯇꯤꯆꯤꯤꯡꯒꯤ ꯑꯗꯨ ꯅ ꯇ ꯑꯩꯈꯣꯏ ꯑꯩꯈꯣꯏꯟ ꯃꯅꯥꯛꯇ ꯂꯩꯕ ꯁ꯭ꯀꯨꯜ ꯂꯩꯕ ꯑꯗꯨꯀꯨ ꯑꯃ ꯑꯗꯨ ꯇꯧꯔꯝꯃꯦ ꯑꯗꯨꯒ ꯍꯟꯗꯛ ꯁꯍꯤꯁꯦ ꯑꯩꯁꯦ ꯐꯥꯎꯗ ꯅꯕꯨ ꯂꯥꯛꯀꯦ ꯍꯥꯏꯅ ꯂꯥꯛꯄ ꯑ
ꯃꯩꯇꯩ ꯃꯩꯇꯩ ꯅꯨꯄꯥꯛ ꯑꯩꯣꯏ ꯑꯣꯏꯔꯕꯝꯅꯦ ꯁꯣꯏꯗ꯭ꯔꯦ ꯅꯪ ꯈꯪꯉꯦ
ꯑ ꯂꯦ ꯑꯗꯨꯗꯤ ꯀꯗꯥ ꯍꯥꯏꯅꯤ ꯑꯩ ꯃꯩꯇꯩꯕꯨ ꯁꯦꯡꯦꯡꯗꯦ ꯍꯦ ꯑꯩ ꯁꯦꯡꯗꯦ ꯎꯝ ꯑꯗꯒ ꯁꯤ ꯑꯟꯗ ꯆꯍꯤꯁꯦ ꯑꯗꯨꯝ ꯂꯥꯛꯄ ꯀꯥꯟꯗ ꯑꯩ ꯎ ꯑꯩꯅ ꯊꯕꯛ ꯍꯥꯟꯅ ꯇꯧꯔꯝꯕ ꯊꯕꯛ ꯍꯥꯟꯅ ꯇꯧꯔꯝꯕ ꯃꯐꯝꯗ ꯃꯩꯇꯩ ꯅꯨꯄꯤ ꯑꯃ ꯂꯩꯌꯦꯕ ꯏꯕꯥꯅꯤ ꯑꯗꯨꯝ ꯄꯨꯟꯕꯒꯤ ꯑꯗꯨꯝ ꯋꯥꯔꯤ ꯁꯥꯕꯒꯤ ꯑꯗꯨꯗꯒꯤ ꯈꯔ ꯀꯩ ꯍꯥꯏꯗꯦꯔꯥ ꯎꯝ ꯃꯩꯇꯩꯒꯥꯟꯁꯦ ꯈꯔ ꯌꯥꯝꯅꯗꯤ ꯍꯩꯇꯦ ꯑꯗꯨ ꯑꯣꯏꯔꯁꯨ ꯈꯔ ꯏꯝꯄ꯭ꯔꯨꯚ ꯂꯩꯕ ꯃꯥꯜꯂꯦ
ꯎꯝ ꯌꯥꯝ ꯁꯦꯡꯉꯦꯗ ꯀꯅꯥ ꯅꯪ ꯅꯪꯒꯤ ꯊꯕꯛ ꯈꯛꯇ ꯍꯥꯏ ꯂꯩꯑꯦ ꯅꯪ ꯅꯨꯡꯗꯥꯡꯗ ꯑꯣꯄ ꯃꯔ ꯁꯔꯥꯞꯅꯤ ꯈꯪꯉꯁꯤ
ꯄ ꯍꯦꯟꯗꯛꯗꯤ ꯑꯩꯇꯩ ꯂꯈꯥꯏꯗ ꯉꯥꯡꯉꯒ ꯂꯩꯔꯦꯅ ꯃꯤꯁꯦ ꯍ ꯑꯗꯨꯗꯒꯤꯁꯤꯅꯦ
ꯑꯩꯁꯨꯦ ꯈꯧꯐꯝꯨꯝꯗ ꯍꯥ
ꯍꯥꯏꯌꯣ ꯍꯥꯏꯌꯣ
ꯈꯧꯄꯨꯝꯗ ꯑꯩꯁꯦ ꯃꯔꯨꯞ ꯃꯥꯗꯤ ꯂꯩꯔꯝꯕꯅꯦ ꯑꯗꯣ ꯃꯣꯏꯁꯦ ꯈꯧꯄꯨꯝꯁꯦ ꯆꯥꯎꯗꯤ ꯆꯥꯎꯕ ꯃꯥꯜꯂꯦ ꯈꯪꯗꯦ ꯅꯣꯏꯒꯤ ꯅꯣꯏ ꯅ ꯅꯪ ꯅꯪꯁꯨ ꯀꯄꯨꯝꯅꯤꯒꯤꯔꯣ
ꯅꯠꯇꯦ ꯑꯩ ꯈꯄꯐꯝꯗꯒꯤ ꯅꯠꯇꯦ ꯑꯩꯅ ꯍꯥꯟꯅꯅ ꯍꯥꯏꯕꯗꯤ ꯍꯣꯁꯇꯦꯜ ꯋꯥꯔꯗꯦꯟ ꯑꯃ ꯇꯧꯔꯝꯃꯦ ꯍꯥꯏꯕꯅꯤꯅ
ꯑꯣ ꯑꯣ ꯅꯪꯒꯤ ꯈꯨꯟ
ꯑꯩꯗꯤ ꯅꯅꯦ ꯁ꯭ꯋꯥꯏꯗꯗꯒꯤꯅꯦ
ꯑꯣ ꯑꯣ ꯑꯣꯀꯦ ꯑꯣꯀꯦ
ꯀ ꯀ ꯋꯥꯏ ꯑꯣꯏꯦ
ꯑꯩꯅ ꯀꯥꯡꯄꯣꯛꯄꯤꯅꯤꯒꯤ ꯀꯨꯀꯤꯅꯦ
ꯀꯥꯏꯔꯤꯦ ꯀꯥꯏꯔꯦꯦ
ꯆꯟꯅꯄꯇꯤꯗꯦꯅꯦ
ꯎꯝ ꯑ ꯀꯩꯩꯅ ꯍꯥꯏꯕ ꯅꯪ ꯄꯣꯝꯗ ꯀꯩꯅꯤ ꯍꯥꯏꯕ ꯀꯅꯥ ꯈꯪꯉꯦ ꯍꯥꯏꯕ
ꯑ ꯀꯣꯕꯨꯝꯗ ꯑꯩꯈꯣꯏ ꯃꯔꯨꯞ ꯑꯃ ꯑꯅꯤꯗꯤ ꯂꯩꯔꯝꯃꯦꯕ
ꯀꯅꯥ ꯀꯅꯥꯅꯣꯗꯣ
ꯔꯩꯁꯤꯟ ꯈꯪꯒꯗ꯭ꯔꯥ ꯗꯥꯡꯃꯥꯏ
ꯈꯪꯉꯦ ꯈꯪꯉꯦ ꯈꯪꯉꯦ
ꯑꯁ ꯑꯁ ꯑꯗꯨꯅꯦ ꯕꯦꯁ ꯃꯅꯥꯕꯅꯤꯅ ꯃꯥ ꯃꯥ ꯆꯍꯤ ꯑꯃ ꯃꯥ ꯃꯥꯅ ꯍꯥꯜꯂꯝꯕ ꯌꯥꯏ
ꯑꯗꯨ ꯈꯪꯉꯦ ꯑꯗꯣ ꯅꯨꯄꯥꯗꯣ ꯑꯩꯒꯤ ꯑꯩꯒꯤ ꯈꯨꯟ ꯅꯨꯄꯤ ꯑꯃꯒ ꯀꯣꯏꯔꯝꯕꯅꯦ
ꯅꯪꯁꯨ ꯃꯥꯒꯤ ꯑꯦꯛꯁ ꯑꯣꯏꯔꯝꯗꯅ
ꯏꯁ ꯀꯥꯏꯗꯗꯒꯤ ꯏꯅꯠꯇꯦꯗꯗꯦ ꯑ ꯅꯪ ꯈꯪꯕ꯭ꯔꯥ ꯈꯪꯅꯦꯕ꯭ꯔꯥ ꯁꯪꯗꯦꯀꯣ ꯑꯩꯈꯣꯏ ꯈꯨꯟ ꯅꯨꯄꯤ ꯑꯃ ꯃꯕꯥꯅꯤꯁꯦ ꯅꯨꯡꯁꯤꯅꯕꯅꯦ ꯍꯥꯟꯅ ꯍꯧꯖꯤꯛꯇꯤ ꯈꯪꯗꯦ ꯇꯧꯔ ꯄꯨ꯭ꯔꯥ ꯇꯧꯔ ꯍꯥꯏꯕꯗꯤ ꯀꯣꯏ ꯀꯣꯏꯔꯒ ꯀꯣꯏꯔꯒ ꯂꯩꯕ ꯈꯪꯗꯦ ꯑꯗꯨ ꯅ ꯍꯥꯥꯟ ꯑꯥ ꯅꯠꯇꯦ ꯑꯩꯈꯣꯏ ꯏꯃꯥꯟꯅꯕꯤ ꯑꯗꯨꯝ ꯐ꯭ꯔꯦꯟꯁꯅꯤꯗ
ꯑꯣ ꯑꯣꯏꯕ ꯌꯥꯏ ꯃꯥꯁꯨ ꯅꯨꯄꯤꯗꯤ ꯇꯦꯛꯇꯕꯅꯤ
ꯇꯨꯃꯥꯏ ꯍꯥꯏꯒꯗꯗ ꯍꯥꯟꯅ ꯍꯣꯏ ꯑꯩꯒꯤ ꯐ꯭ꯔꯦꯟꯁꯄꯨ ꯈꯪꯅ ꯅꯨꯡꯁꯤꯔꯒ ꯍꯥꯏꯕꯗꯤ ꯃꯕꯥꯅꯤ ꯀꯣꯏꯅꯔꯒ ꯂꯩ ꯍꯥꯏꯕ ꯑꯗꯨꯅ ꯍꯧꯖꯤꯛ ꯃꯒꯤ ꯃꯡ ꯄꯜꯂꯛ
ꯑꯆꯥ
ꯃꯥꯅꯦꯗꯨꯒ ꯑꯠꯇꯗꯦ ꯑꯇꯩꯥꯏꯗ
ꯑꯃꯗꯨꯅ ꯃꯥꯏꯀꯦꯜꯣ ꯃꯥꯏꯀꯩ ꯃꯥꯁꯨ ꯇꯥꯡ ꯃꯥꯏ
ꯃꯀ ꯍꯧꯗꯤ ꯈꯥꯡꯕ ꯑꯗꯨꯖꯤꯗꯒꯤ ꯁꯤ ꯌꯥꯝ ꯈꯪꯔꯝꯃꯤꯅꯦ
ꯈꯪꯗꯦꯗ ꯑꯗꯨꯅꯤ ꯈꯛꯇꯅꯤꯅ ꯑꯗꯨꯕꯨ ꯀꯩꯅꯛꯇꯔꯤ ꯍꯥꯏꯁꯤꯔ ꯇꯤꯕ ꯃꯇꯝꯗ ꯑꯗꯨꯝ ꯀ꯭ꯂꯣꯁꯂꯤ ꯁꯥꯔꯀꯜꯗ
ꯑꯣ ꯀꯃꯥꯏꯅ ꯇꯤꯟꯅꯕ꯭ꯔꯣꯅꯦ ꯍꯥꯏꯕꯤ ꯣ ꯃꯜꯕꯒ ꯏꯔ ꯅꯠꯇ꯭ꯔꯒ ꯑ ꯊꯕꯛ ꯍꯥꯏ ꯁ꯭ꯀꯨꯜꯗ ꯑꯣ ꯃꯣꯏꯁꯁꯤꯟꯅꯕꯗꯤꯗ ꯀꯥꯔꯛꯄ꯭ꯔꯥ ꯑꯣ ꯑꯣꯏꯔ ꯍ
ꯅꯨꯡꯉꯥꯏꯝꯅꯤ ꯑꯩꯈꯣꯏ ꯂꯩꯃꯤꯟꯅꯕ
ꯑꯗꯣ ꯈꯄꯝꯒꯨꯝꯕꯗꯤ ꯀꯣꯏꯕ ꯂꯥꯛꯇꯕ꯭ꯔꯣꯅ
ꯑꯁ ꯆꯠꯀꯦꯦꯅ ꯄ꯭ꯂꯥꯟ ꯀꯌꯥꯃꯨꯛ ꯇꯧꯈ꯭ꯔꯕ ꯌꯥꯗ꯭ꯔꯦꯅꯦ ꯄ꯭ꯂꯥꯟꯁꯦ
ꯍꯧꯖꯤꯛꯇꯤ ꯂꯥꯛꯄ ꯌꯥꯔꯦꯅꯦ ꯍꯣꯏ ꯀꯦꯐ ꯂꯩꯕꯅꯦ ꯍꯣꯏ ꯑꯣ ꯑꯩꯁꯨ ꯆꯠꯇ꯭ꯔꯤ ꯑꯗꯣ ꯋꯥꯇꯔꯐꯣꯜꯗꯤ ꯆꯠꯂꯦ ꯋꯥꯇꯔꯐꯣꯜꯗꯤ ꯅꯪꯁꯨ ꯎꯔꯛꯕꯅꯤꯅ ꯍꯥꯏꯕꯗꯤ ꯐꯣꯇꯣꯒꯨꯝꯕ ꯋꯥꯇꯔ ꯐꯣꯜꯗ ꯑꯅꯤꯔ ꯆꯂꯦ ꯀꯦ ꯑ ꯂ ꯂꯝꯕꯤ ꯐ ꯐꯠꯇꯕ ꯃꯥꯜꯂꯦ ꯍꯥꯏꯕꯗꯤ ꯆꯤꯡꯗ ꯑꯣꯏꯕꯅꯤꯅꯀꯣ ꯑꯗꯨꯗꯒꯤ ꯋꯥꯁ ꯁꯨ ꯋꯥꯒꯅꯤ ꯍꯥꯏꯔꯒ ꯅꯍꯥꯟꯗꯣ ꯑꯩ ꯂꯩꯕ ꯃꯇꯝꯗ ꯆꯠꯀꯦꯅꯗꯤ ꯈꯟꯕꯅꯤ ꯑꯗꯨꯝ ꯋꯥꯒꯅꯤ ꯑꯗꯣ ꯀꯩ ꯍꯥꯏꯗ꯭ꯔꯥ ꯆꯤꯡꯗ ꯂꯩꯕꯅꯤꯅ
ꯎ
ꯆꯠꯇ꯭ꯔꯦ
ꯗꯝ ꯆ ꯂꯩꯦ ꯍꯥꯏꯥꯏꯌꯦ
ꯎꯝ ꯑꯁ ꯃꯣꯏꯁꯦ ꯄꯨꯔꯥ ꯕꯦꯜꯅꯤꯕ ꯆꯤꯡ ꯅꯠꯇꯦꯕ ꯕꯦꯂꯤꯅꯦꯕ ꯃꯣꯏꯗꯣ ꯑꯗꯨꯒꯤ ꯀꯩ ꯍꯥꯏꯗꯣꯏꯔꯥ ꯎ ꯈꯨꯟꯗꯣ ꯑꯗꯨꯝ ꯔꯥꯎꯟꯗꯣ ꯑꯣ
ꯎꯝ ꯎꯝ
ꯎꯝ ꯃꯐꯝꯗꯔꯥꯎꯑꯣ ꯑꯣꯏꯕꯅꯤꯕ ꯑꯗꯨ ꯈꯨꯟꯗꯣ ꯑꯗꯨꯒꯤ ꯕꯦꯂꯤꯅꯦꯕ ꯄꯨꯔꯥ ꯆꯤꯡ ꯌꯥꯎꯕ ꯑꯗꯨꯒꯤ ꯅꯨꯡꯉꯥꯏꯕ
ꯆꯤꯡ ꯑꯣꯏꯔꯁꯨ ꯐꯖꯔꯔꯕꯅꯤ ꯑꯦ
ꯆꯤꯡ ꯄꯥꯛ ꯂ ꯩꯇꯦꯗ ꯚꯦꯂꯤ ꯈꯛꯇꯅꯤ ꯃꯣꯏꯁꯦ ꯎꯝ ꯄ꯭ꯂꯟꯅꯤ ꯍꯣꯏ ꯑ
ꯎꯝ ꯑꯁ ꯐꯥꯖꯔꯝꯅꯤ ꯑꯗꯨꯗꯤ
ꯏꯔꯥꯡ ꯐꯔꯗꯤ ꯂꯥꯛꯑꯒ ꯌꯦꯡꯊꯣꯛꯑꯣ
ꯅꯪ ꯄꯨꯔ ꯆꯠꯇꯥꯔꯦ ꯍꯟꯗꯛꯇꯤ ꯍꯦꯀꯣꯞꯇꯔ ꯋꯥꯏ
ꯍ ꯑ ꯍꯦꯂꯤꯀꯣꯞꯇꯔ ꯌꯥꯎꯔꯗꯤ ꯌꯥꯏ ꯑꯗꯨꯒ ꯍꯦꯂꯤꯀꯣꯞꯇꯔ ꯑꯃ ꯑꯣꯏ ꯍꯦꯂꯤꯀꯣꯞꯇꯔ ꯑꯃ ꯑꯗꯨꯒ ꯁꯦꯀ꯭ꯌꯨꯔꯤꯇꯤꯒꯤ ꯍꯦꯂꯤꯣꯀꯣꯞꯇꯔꯅ ꯀꯨꯟꯒꯨꯝꯕ ꯁꯀꯣꯠ ꯌꯥꯎꯔꯒ
ꯑꯗꯨꯃꯥꯏꯅ ꯇꯧꯔ ꯄꯣꯏꯊꯥꯔꯁꯤ ꯐꯦꯔꯦꯠ ꯁꯨꯔꯠ ꯑꯃ ꯄꯨꯔꯒ
ꯑ
ꯅꯪꯗꯤ ꯀꯅꯥ ꯂꯩꯃꯤꯅꯕ꯭ꯔꯣ
ꯎꯝ ꯏꯅꯥꯎꯅꯨꯄꯤꯒ ꯏꯅꯥꯎꯅꯨꯄꯥ
ꯅꯪꯅ ꯅꯪꯅꯍꯜ
ꯑ ꯍꯣꯏ ꯃꯣꯏꯁꯦ ꯁꯤꯗ ꯀꯂꯦꯖ ꯀꯥꯔꯒ ꯂ ꯂꯩ ꯗꯦꯝꯕꯨꯂꯦꯁꯗ
ꯅꯪꯅ ꯃꯃꯥ ꯁꯥ ꯂꯩꯔꯦ
ꯑꯁꯗꯦꯗ ꯀꯥꯏꯗꯒ
ꯅꯨꯄꯤ ꯅꯨꯄꯤ ꯑꯍꯟ ꯑꯍꯟꯈꯣꯏꯗꯤ ꯃꯃꯥ ꯁꯥꯕꯅꯤꯅꯦ
ꯁꯥꯗꯦ ꯑꯩꯗꯤ ꯁꯥꯅꯤꯡꯗꯦ
ꯅꯪꯅ ꯑꯉꯥꯡ ꯁꯥ ꯂꯩꯔꯕꯣ
ꯑꯉꯥꯡꯁꯨ ꯁꯥꯗꯗꯦ ꯑꯍꯟꯁꯨ ꯁꯥꯗꯦ ꯃ ꯌꯥꯏꯗꯅꯦ
ꯆꯥꯗꯔꯤ ꯑꯉꯥꯡꯗꯤ ꯁꯥꯔꯕꯝꯔꯕꯅꯤꯗ
ꯁꯥꯗꯅꯤ ꯃ
ꯑꯩꯅ ꯇꯧꯅꯤꯡꯕꯗꯣ ꯇꯧꯔ ꯏꯅꯦ
ꯎꯝ ꯑꯗꯨ ꯅꯪ ꯍꯧꯖꯤꯛ ꯍꯧꯖꯤꯛꯇꯤ ꯅꯪ ꯊꯕꯛ ꯇꯧꯗꯕ ꯅꯪ ꯍꯥꯏꯕꯗꯣ
ꯑꯥ ꯇꯧꯗꯦ ꯇꯧꯗꯩ ꯇꯣꯛꯈ꯭ꯔꯦꯕ ꯑꯗꯨꯒꯤ ꯊꯕꯛ ꯏꯟꯇꯔꯚꯤꯌꯨꯗꯤ ꯑꯗꯨꯝ ꯆꯠꯂꯦ ꯑꯗꯨ ꯐꯪꯅꯦ
ꯃꯣꯏ ꯔꯦꯟꯖꯇꯤ ꯀꯌꯥ ꯄꯤꯕ꯭ꯔꯣ
ꯑꯁ ꯃꯅꯤꯄꯨꯔꯒꯤ ꯁꯦꯂꯔꯤ ꯍꯥꯏꯗꯤ ꯌꯥꯝ ꯄꯤꯛꯄꯅꯦ
ꯇꯔꯥꯃꯉꯥ
ꯏꯁꯁ ꯇꯔꯥ ꯃꯉꯥ ꯐꯥꯎ ꯌꯎꯗꯦꯍꯦ ꯑꯗꯨꯝ ꯄꯣꯁ ꯄꯣꯁꯀꯤꯁꯨ ꯂꯩꯗ ꯑꯗꯨꯝ ꯃꯣꯏꯒꯤꯁꯦ ꯀꯩ ꯍꯥꯏꯗꯣꯏꯔꯥ ꯌꯥꯝ ꯄꯦꯛꯑꯦ ꯍꯣꯏ ꯇꯔꯥ ꯍ ꯌꯥꯎꯗꯦ ꯑꯗꯨꯒꯦ ꯄꯩꯁꯜꯦꯛ ꯀꯣꯟꯅ ꯗꯦꯕꯥ
ꯑꯗꯨꯗꯤ ꯑꯣꯖꯥ ꯇꯧꯕꯅ ꯐꯩꯗ
ꯑꯣꯖꯥ ꯇꯧꯕꯅꯗꯤ ꯐꯔꯦ ꯍꯣꯏ ꯍꯥꯏꯕꯗꯤ ꯏꯟꯀꯝꯗ ꯑꯅꯤ ꯂꯩꯌꯦꯕ ꯇꯨꯋꯏꯁꯟ ꯂꯧꯔꯒ ꯇꯂꯣꯞ ꯑꯦ ꯄꯨꯜꯂꯒ ꯑꯗꯨꯝ ꯀꯩ ꯍꯥꯏꯗꯣꯏꯔꯥ ꯄꯩꯁꯥꯗꯤ ꯂꯥꯛꯑꯦꯕ ꯑꯗꯣ ꯑꯣꯖꯥ ꯍꯥꯏꯕꯁꯤ ꯋꯥꯏ ꯅꯥ
ꯍꯣꯏ ꯍꯣꯏ ꯑꯌꯨꯛ ꯅꯨꯡꯗꯥꯡ ꯅꯨꯡꯊꯤꯤꯟ ꯍꯣꯏ
ꯎꯝ ꯆꯥꯎꯋꯤꯅ ꯄ꯭ꯔꯦꯁꯔꯁꯨ ꯑꯃꯨꯛ ꯂ ꯑꯗꯨ ꯇꯟꯕ
ꯎꯝ ꯏꯪꯂꯤꯁ ꯉꯥꯡꯕ ꯍꯩꯔꯗꯤ ꯀꯩꯅꯣꯃꯁꯨ ꯇꯧꯕ ꯌꯥꯏꯗꯅ ꯇꯦꯂꯤꯀꯃꯤꯡ ꯇꯦꯂꯤꯀꯃꯨꯅꯤꯀꯦꯁꯟꯒꯨꯝꯕ ꯋꯥꯔꯛ ꯐ꯭ꯔꯣꯝ ꯍꯣꯝꯕ
ꯑꯁꯤꯁꯦ ꯋꯥꯔꯛ ꯐ꯭ꯔꯣꯝ ꯍꯣꯝꯅꯤꯅꯦ ꯀꯩꯅꯣ
ꯍꯥ
ꯆꯨꯝꯗ꯭ꯔꯣ
ꯍꯣꯏ ꯐꯗꯤ ꯐꯔ ꯆꯤꯡ ꯊꯥꯡꯗ ꯑꯩꯈꯣꯏ ꯀꯩꯅꯣꯃ
ꯑꯗꯨ ꯍꯣꯔꯦꯟ ꯑꯃꯨꯛꯀ ꯇꯧꯔꯛꯑꯣꯅꯦ ꯑꯩ ꯊꯝꯃꯒꯦ
ꯑꯥ ꯇꯔꯣꯀꯦ ꯇꯔꯣꯀꯦ ꯅꯪ ꯅꯪ ꯇꯔꯦ ꯀꯗꯥꯥꯏ ꯇꯧꯔꯣꯅꯣ
ꯎꯝ ꯍꯣꯔꯦꯟ ꯑꯩ ꯋꯥꯆꯦꯞꯇ ꯇꯦꯛꯁ ꯊꯥꯔꯛꯀꯦ ꯎꯝ ꯊꯃꯦꯃꯦ ꯀꯣ
ꯑ
ꯈ